ꯆꯥꯛ ꯆꯥꯔꯕꯣ
ꯉꯁꯥꯏ ꯀꯨꯏꯗ꯭ꯔꯤꯌꯦ ꯄꯨꯡ ꯑꯃꯒꯨꯝꯕ ꯃꯃꯥꯡꯗ ꯐ꯭ꯔꯥꯏ ꯔꯥꯏꯁꯀ ꯁꯤꯡꯖꯨꯒ ꯁꯦꯝꯕꯤꯌꯦ ꯑꯩꯈꯣꯏꯁꯦ ꯅ
ꯑꯁ ꯌꯥꯝ ꯐꯩꯌꯦꯀꯣ ꯅꯣꯏꯗꯤ ꯁꯦꯐ ꯂꯩꯕꯅꯤꯅ
ꯈꯪꯗ꯭ꯔꯦ ꯄꯥꯁ ꯃꯥꯅ ꯁꯦꯝꯃꯒ ꯑꯗꯨꯝ ꯆꯥꯔꯒ ꯂꯩꯔꯤꯅꯦ
ꯑꯁ ꯑꯩꯁꯨ ꯂꯩꯅꯤꯡꯉꯦ ꯍꯥꯏꯕ ꯅꯥꯕꯅꯤ ꯃꯔꯛꯇ ꯂꯩꯕ ꯅꯨꯡꯉꯥꯏꯅꯤ ꯍꯥꯏꯕ
ꯌꯥꯝ ꯅꯨꯡꯉꯥꯏꯕꯅꯦ ꯊꯤ ꯅꯨꯡꯉꯥꯏꯕꯅꯦ
ꯌꯥꯝ ꯐꯩꯀꯣ
ꯍꯣꯏ
ꯂꯩꯅꯤꯡꯉꯦ
ꯌꯥꯝ ꯐꯩꯌꯦ ꯌꯥꯝ ꯐꯩꯌꯦ
ꯎꯝ ꯑꯗꯨꯗꯤ ꯆꯥꯛ ꯆꯥꯔꫭ ꯆꯥꯛ ꯆꯥꯗꯧ ꯃꯥꯟꯗ꯭ꯔꯦ ꯅꯕꯥꯟꯅꯤꯗꯤ
ꯍꯧꯖꯤꯛ ꯐꯥꯎꯒꯤꯗꯤ ꯆꯥꯗꯧ ꯃꯥꯥꯟꯗꯦ
ꯎꯝ ꯍꫭꯏ ꯃꯥꯥꯟꯗꯦ ꯌꯥꯝ ꯀꯩꯅꯣ ꯇꯧꯕ ꯃꯥꯜꯂꯦꯕ
ꯎꯝ
ꯊꯟꯕ ꯃꯥꯜꯂꯦꯕ
ꯍꯣꯏ ꯄꯨꯛꯄꯨꯗꯤ ꯌꯥꯝ ꯊꯜꯂꯦ
ꯅꯨꯕꯥꯅꯤꯗꯤ ꯀꯩ ꯀꯩ ꯇꯧꯔꯒ ꯂꯩꯒꯦ ꯍꯥꯏꯅ ꯉꯁꯤꯗꯤ
ꯀꯩꯁꯨ ꯇꯧꯗꯦ ꯑꯗꯨꯝ ꯐꯣꯟ ꯌꯦꯡ ꯌꯦꯡꯉꯒ ꯑꯗꯨꯝ ꯇꯨꯝꯃꯦ
ꯎꯝ
ꯅꯪꯗꯤ
ꯑꯩꯁꯨ ꯃꯥꯟꯅꯩꯗ ꯑꯩꯁꯦ ꯂꯥꯏꯔꯛ ꯄꯥꯗꯕꯤꯗ ꯑꯗꯨꯝ ꯐꯣꯟꯗ ꯉꯥꯎꯔꯒ ꯂꯩꯔꯦ ꯑꯩꯁꯨ
ꯉꯁꯥꯏ ꯅꯨꯄꯥꯗꯣ ꯀꯩꯀꯩ ꯍꯥꯏꯅꯣ
ꯀꯩꯁꯨ ꯍꯥꯏꯗꯦꯗ ꯅꯪꯒꯤ ꯑꯣꯖꯥ ꯇꯧꯕꯒꯤ ꯋꯥꯔꯤꯗꯣ ꯂꯤꯔꯛꯑꯒ ꯃꯥꯁꯦ ꯌꯥꯝ ꯅꯣꯛꯅꯤꯡꯉꯦ ꯍꯥꯏꯔꯒ ꯃꯥꯁꯨ ꯃꯆꯤꯟ ꯌꯥꯝ ꯀꯟꯕꯅꯦ ꯍꯥꯏꯌꯦ ꯍꯥꯏꯗꯤ ꯃꯥ ꯃꯥꯅꯁꯨ ꯑ ꯑꯩꯅ ꯃꯥꯒ ꯋꯥꯔꯤ ꯁꯥꯟꯅꯕ ꯅꯨꯡꯉꯥꯏ ꯍꯥꯏꯕꯒꯤ ꯃꯥꯅꯁꯨ ꯋꯥꯔꯤ ꯁꯥꯕꯁ ꯅꯨꯡꯉꯥꯏꯕꯅꯦ ꯍꯥꯏꯌꯦ ꯃꯥꯅꯁꯨ
ꯃꯥꯗꯣ ꯃꯤꯉꯣꯟꯗꯗꯤ ꯆꯥꯗ꯭ꯔꯤꯅ ꯍꯥꯏꯕꯀꯣ
ꯑꯣ
ꯑꯩꯉꯣꯟꯗ ꯑꯗꯨꯝ ꯍꯥꯏꯔꯛꯄꯅꯦ ꯃꯥꯅ ꯆꯥꯅꯤꯡꯉꯗꯤ꯫
ꯑꯣ ꯍꯣꯔꯣꯏ ꯅꯪꯉꯣꯟꯗ ꯇꯧꯔꯛꯑꯣ ꯍꯥꯏꯕ ꯌꯥꯏ ꯑꯗꯨ
ꯑ ꯌꯥꯏ ꯉꯔꯥꯡ ꯁꯣꯍꯥꯏꯅꯦ꯫ ꯑꯗꯣ ꯑꯩꯅ ꯇꯜꯜꯂꯤ ꯍꯥꯏꯕ
ꯑꯣ
ꯈꯔ ꯑꯉꯥꯡ ꯑꯣꯏꯕ ꯃꯥꯜꯂꯦ ꯃꯥꯒꯤ ꯏꯁꯀꯣꯂꯥꯔꯁꯤꯞꯇꯣ ꯆꯍꯤꯗ ꯑꯩꯠꯇꯤꯒꯨꯝꯕ ꯐꯪꯉꯦꯌꯦ꯫
ꯑꯁ ꯏꯕꯣꯏ ꯂꯩꯔꯦꯒ ꯌꯥꯝ ꯍꯩꯕ ꯃꯥꯜꯂꯦ ꯃꯥꯥꯟꯅꯕ
ꯎꯝ ꯂꯩꯔꯤꯛ ꯍꯥꯏꯕꯥꯅꯦꯃꯗꯨ
ꯃꯣꯏ ꯈꯪꯉꯦꯕ ꯑꯩꯈꯣꯏ ꯋꯥꯔꯤ ꯁꯥꯕ ꯀꯥꯟꯗꯁꯨ ꯑꯁꯤ ꯀꯅꯥꯅꯣ ꯑꯁꯤꯒꯨꯝꯕ ꯀꯅꯥꯅꯣ ꯍꯥꯏꯕꯗꯣ
ꯎꯝ
ꯑꯗꯣ ꯃꯥꯁꯦ ꯀꯩꯅꯣ ꯇ꯭ꯔꯦꯅꯤꯡ ꯆꯠꯂꯦ ꯍꯥꯏꯌꯦꯕ
ꯀꯦꯇꯔꯅꯤꯡ ꯅꯣ꯫
ꯈꯪꯗꯦ ꯃꯥꯗꯤ ꯑꯩꯁꯦ ꯄꯥꯟꯅ ꯑꯗꯨꯉꯥꯏ ꯍꯥꯏꯌꯦꯕꯀꯣ ꯑꯩꯁꯦ ꯃꯤꯁꯦ꯫ ꯑ ꯅꯥꯡꯁꯦ ꯀꯔꯝꯕ ꯃꯤꯅꯣ ꯑꯁꯤꯁꯦ ꯀꯔꯝꯕ ꯃꯤꯅꯣ ꯍꯥꯏꯕꯗꯣ ꯑꯩ ꯈꯪꯕ ꯉꯝꯃꯦ ꯍꯥꯏꯌꯦꯕ꯫ ꯀꯣ ꯃꯅꯥ
ꯑꯍꯥ
ꯑꯗꯨꯃꯥꯏ ꯇꯧꯕꯒꯤ꯫ ꯑꯩꯅ ꯑꯗꯨꯗꯤ ꯅꯪ ꯃꯗꯨ ꯑꯗꯨ ꯀꯩꯀꯩ ꯇꯝꯗꯕꯅꯣ ꯍꯥꯏꯔꯒ ꯑꯗꯨ ꯇꯝꯕ ꯇꯝꯗꯕꯤꯗ ꯑꯩꯅ ꯑꯇꯣꯞꯄ ꯂꯝꯕꯤꯗ ꯇ꯭ꯔꯦꯅꯤꯡ ꯆꯠꯂꯒ ꯂꯩꯔꯦꯅꯦ ꯍꯥꯏꯌꯦꯕ꯫
ꯃꯥ ꯕꯤ ꯑꯦꯁ ꯁꯤ ꯇꯧꯔꯤꯌꯦ꯫
ꯍꯥꯥ
ꯕꯤ ꯑꯦꯁ ꯁꯤ ꯇꯥꯋꯔ ꯂꯩꯔꯦ ꯍꯥꯏꯌꯦ꯫
ꯑꯣ ꯕꯤ ꯑꯦꯁ ꯁꯤ ꯇꯧꯔꯗꯤ ꯍꯣꯏ ꯀꯩꯅꯣ ꯌꯥꯝ ꯐꯪꯕꯅꯦ ꯐꯩꯩꯅꯕꯤ ꯁꯤ ꯇꯧꯕꯁꯦ꯫
ꯎꯝ
ꯀꯩꯅꯣ ꯕꯤ ꯑꯦꯁ ꯁꯤ ꯇꯧꯋꯦ ꯍꯥꯏꯕ ꯑꯣ ꯑꯗꯨꯗꯤ ꯈꯪꯗꯦ ꯍ ꯃꯥꯒꯤ ꯁ꯭ꯀꯣꯂꯥꯔꯁꯤꯞꯁꯦ ꯃꯦꯔꯤꯠꯀꯤ ꯆꯪꯕ ꯑꯣꯏꯔꯝꯒꯅꯤ꯫
ꯍꯣꯏ ꯍꯣꯏ ꯃꯥꯅꯦ ꯃꯣꯏ ꯀ꯭ꯂꯥꯁ ꯇꯨꯋꯦꯜꯕꯒꯤꯗꯣ ꯌꯦꯡꯉꯦ ꯍꯥꯏꯕꯀꯣ
ꯍꯣ
ꯌꯦꯡꯒ ꯁꯉꯄꯅꯤ ꯍꯥꯏ꯫
ꯑꯁ ꯌꯥꯝ ꯐꯩꯅꯦ ꯃꯣꯏꯗꯤ꯫
ꯃꯥꯅꯦ ꯌꯥꯝ ꯐꯩꯌꯦ꯫
ꯎꯝ ꯐꯩ ꯃ ꯑꯩꯅ ꯑꯗꯨ ꯃꯥꯏ ꯍꯥꯏꯌꯦ꯫ ꯑ ꯍꯂꯦꯟꯒꯤ ꯑꯗꯨ ꯏꯕꯥꯅꯤ ꯋꯥꯔꯤ ꯁꯥꯔꯒ ꯅꯪ ꯑꯩꯗꯤ ꯍꯂꯦꯟꯗꯒꯤ ꯍꯦꯟꯅ ꯑꯍꯟꯅꯦ ꯍꯥꯏꯕ ꯑꯩꯅꯀꯣ ꯑꯗꯨꯒ ꯅꯪꯁꯦ ꯑꯗꯨꯗꯤ ꯍꯥꯂꯦꯟꯗꯒꯤ ꯑꯉꯥꯡ ꯑꯉꯥꯡ ꯑꯉꯥꯡ ꯑꯣꯏꯔꯝꯒꯅꯤ ꯍꯥꯏꯔꯒ ꯍꯣꯏ ꯌꯦ ꯑꯗꯨꯅꯦꯕ ꯑꯩꯅ ꯆꯍꯤ ꯑꯗꯨ ꯑꯣꯏꯔꯝꯒꯅꯤ ꯍꯥꯏꯔꯒ ꯍꯣꯏ ꯍꯥꯏꯌꯦ꯫
ꯑꯗꯨꯒ ꯅꯪꯁꯦ ꯌꯥꯝ ꯁꯤꯡꯉꯤꯅꯦ ꯍꯥꯏꯌꯦꯕꯀꯣ
ꯌꯥꯝ ꯌꯥꯝꯅ ꯁꯟꯗꯣꯒꯥꯟꯕꯅꯦ ꯃꯥꯗꯨ꯫
ꯑꯍꯣꯏ ꯑꯗꯨꯝ ꯅꯣꯛꯑꯦꯕ ꯑꯗꯨꯒ ꯑꯁ ꯑꯉꯥꯡꯁꯤꯡꯁꯦ꯫ ꯎꯝ ꯍꯟꯗꯛꯅ ꯀꯩꯅꯣ ꯎꯝ ꯑꯉꯥꯡ ꯄꯥꯈꯪ ꯐꯥꯕꯒꯤ꯫ ꯌꯥꯝ ꯅꯣꯛꯒꯟꯕꯅꯦ ꯑꯩꯅ ꯍꯥꯏꯕ ꯑꯗꯨꯒ ꯑꯁ ꯅꯪꯗꯣ ꯉꯁꯥꯏꯗꯣ ꯑꯗꯨꯃꯥꯏꯅ ꯍꯥꯏꯒꯦ ꯍꯥꯏꯕꯗꯨ ꯑꯩ ꯈꯪꯈ꯭ꯔꯕꯅꯦ ꯍꯥꯏꯌꯦ ꯍꯣꯔꯦ ꯃꯥ ꯕꯧ ꯁꯥꯟꯅꯕ ꯆꯠꯀꯦ ꯍꯣꯔꯦꯟ ꯑꯃꯨꯛꯀ ꯂꯥꯛꯄ ꯀꯥꯟꯗ ꯑꯃꯨꯛꯀ ꯍꯥꯏꯔꯛꯑꯒꯦ ꯍꯥꯏꯌꯦ ꯑꯗꯨꯒ ꯑꯩꯒꯤꯗꯤ ꯂꯣꯏꯔꯦ ꯍꯥꯏꯔꯒ ꯑꯁ ꯂꯣꯏ ꯅꯪꯒꯤ ꯈꯛꯇ ꯈꯟꯒꯅꯨ ꯍꯥꯏꯌꯦ
ꯎ ꯍꯤꯍꯤ ꯃꯥꯁꯨ ꯇꯧꯔꯤꯕꯕꯅꯤꯅꯦ
ꯎꯝ ꯃꯥꯒꯤ ꯍꯧꯖꯤꯛ ꯃꯥꯅ ꯄꯥꯏꯕꯗꯣ ꯃꯥꯒꯤ ꯅꯠꯇꯦ ꯍꯥꯏꯕꯅꯤꯗ
ꯎꯝ ꯃ ꯅꯠꯇꯦ ꯎꯝ
ꯃꯥꯒꯤꯗꯤ ꯂꯣꯏꯔꯝꯒꯅꯤ
ꯍꯣꯏ ꯃꯥꯥꯏꯗꯤ ꯂꯣꯏꯔꯦ ꯂꯣꯏꯔꯦ ꯍꯥꯏ
ꯍꯣꯏ ꯑꯗꯨꯒꯤꯅꯦꯕ
ꯀꯌꯥꯃꯨꯛꯇꯤ ꯇꯧꯔꯛꯀꯦ
ꯑꯅꯤ ꯈꯛꯗꯅꯦ
ꯑꯣ
ꯑ ꯅꯪꯒꯤ ꯅꯃꯥꯟꯅꯕꯤꯁꯦ ꯌꯥꯝ ꯁꯤꯡꯕꯅꯦ ꯅꯃꯥꯟꯅꯕꯤꯅ ꯄꯩꯁꯥ ꯀꯌꯥ ꯄꯤꯔꯛꯒꯦ ꯑꯗꯨꯒꯨꯝꯕ ꯑꯗꯨꯝ ꯍꯥꯏꯌꯦꯏꯌꯦ ꯅꯃꯥꯟꯅꯕꯤ ꯅꯃꯥꯟꯅꯕꯤ ꯑꯗꯨꯝ ꯌꯥꯏꯌꯦꯌꯦ
ꯍ ꯍꯣꯏ ꯑꯩꯅ ꯅꯃꯥꯟꯅꯨꯕꯤ ꯍꯥꯏꯃꯀꯣ ꯑꯗꯨ ꯅ ꯃꯥꯅ ꯅꯣꯛꯄꯁꯤꯗꯤ ꯍꯥꯍꯥ
ꯑꯗꯨꯗꯤ ꯑꯩꯅ ꯍꯥꯏꯕꯅꯦ ꯃꯃꯥꯗꯤ ꯋꯥꯔꯤ ꯑꯗꯨꯝ ꯅꯨꯡꯉꯥꯏꯕꯅꯦ ꯋꯥꯔꯤꯁꯦ ꯁꯥꯕ ꯌꯥꯝ ꯍꯩꯕꯅꯦ ꯑꯩꯈꯣꯏꯒꯨꯝꯕ ꯅꯠꯇꯦꯅ ꯍꯥꯏꯕ
ꯖꯃꯝꯃ
ꯑꯗꯨꯔꯦ ꯅꯪꯅꯦ ꯏꯆꯦꯅꯦ ꯑꯗꯨꯒꯨꯝꯕ ꯀꯩ ꯀꯩꯅꯣ ꯍꯥꯏꯔꯗꯤ ꯑꯃꯨꯛꯀ ꯀꯩꯅꯣ ꯇꯧꯒꯅꯦꯕ ꯑꯗꯨꯒꯤ
ꯍꯥꯏꯔꯣꯏꯗ ꯑꯁ ꯃꯥ ꯈꯪꯕꯅꯦ ꯑꯩꯒꯤ ꯏꯆꯦ ꯑꯥꯗ ꯂꯩꯌꯦ ꯍꯥꯏꯕ ꯃꯥ ꯈꯪꯕꯅꯦ
ꯀꯗꯥꯏꯗ
ꯅꯣꯏ ꯂꯩꯐꯝꯗ
ꯑꯁꯅꯒꯤ ꯑꯗꯨꯒꯨꯝꯕ ꯌꯥꯝ
ꯑꯁ ꯅꯠꯇꯦ ꯍꯥꯏꯗꯤ ꯎꯝ ꯎꯝ
ꯍ
ꯇꯥꯂꯌꯦꯒꯨꯝꯕ ꯑꯗꯨꯝ ꯍꯥꯡꯉꯛꯄꯗꯀꯣ
ꯎꯥ ꯑꯁ ꯐꯖ ꯐꯖꯅ ꯍꯥꯏꯅꯨꯍꯦ ꯁꯤꯗꯗꯤ
ꯐꯖꯟ ꯐꯖꯅ ꯍꯥꯏꯔꯤꯗ ꯑꯗꯨꯝ ꯐꯥꯒꯤꯋꯣ ꯀꯔꯤꯋꯣ ꯍꯥꯏ ꯋꯥꯅꯤꯗ
ꯍꯣꯏ ꯑꯩꯗꯤ ꯅꯣꯛ ꯅꯣꯛꯑꯒ ꯑꯗꯨꯝ ꯋꯥꯔꯤ ꯁꯥꯔꯒ ꯂꯩꯔꯦ ꯍꯟꯗꯛꯁꯦ ꯃꯦꯔꯨꯄꯥꯥꯗꯕꯤꯤꯗ
ꯇꯧꯊꯣꯛꯀꯗꯝꯅꯦ ꯀꯔꯤꯅꯥ
ꯑꯁ ꯑꯩꯁꯦ ꯑꯩ ꯂꯥꯏꯔꯤꯛ ꯄꯥꯕ ꯍꯩꯔꯒ ꯑꯩꯒꯤ ꯀꯣꯔꯁꯄꯨ ꯐꯖꯅ ꯂꯣꯏꯔꯒ ꯑꯩꯁꯦ ꯀꯣꯏꯕ ꯆꯠꯅꯤꯡꯈ꯭ꯔꯕꯅꯤ
ꯋꯥꯔꯦ ꯑꯩꯁꯦ ꯋꯥꯈꯜꯗ ꯋꯥꯈꯜ ꯋꯥꯈꯜꯁꯦ ꯌꯥꯗ꯭ꯔꯦꯕ
ꯎꯝ
ꯗꯤꯄ꯭ꯔꯦꯁꯟꯗ ꯅꯥꯗꯧꯔ ꯈꯪꯗꯦ
ꯑꯁ ꯀꯨꯏꯅ ꯋꯥꯔꯤ ꯁꯥꯟꯅꯔꯁꯨ ꯁꯥꯟꯅꯅꯤꯡꯉꯥꯏ ꯀꯩ ꯁꯥꯟꯅꯗꯣꯏꯅꯣ ꯈꯪꯗꯕꯅꯤꯗ ꯑꯗꯨꯝ
ꯑꯩꯗꯤ ꯑꯗꯨꯝ ꯂꯩꯌꯦ ꯑꯗꯨꯒ ꯅꯨꯄꯤ ꯑꯃ ꯑꯩꯅ ꯋꯥꯔꯤ ꯁꯥꯟꯅꯕꯗ ꯌꯥꯝ ꯅꯨꯡꯉꯥꯏꯌꯦ ꯈꯪꯕ꯭ꯔꯥ ꯃꯥꯁꯨ ꯃꯥꯒꯤ ꯀꯩꯅꯣꯒꯤ ꯑ ꯃꯥꯅ ꯅꯨꯄꯥꯒꯤ ꯀꯟ ꯅꯨꯄꯥ ꯑꯃ ꯊꯤꯡꯅꯕꯒꯤ ꯋꯥꯔꯤꯁꯦ ꯂꯤꯠ ꯐꯖꯅ ꯂꯤꯔꯒ ꯀꯥꯟꯗ ꯏꯕꯥꯅꯤꯒꯤ ꯐꯣꯟꯁꯦ ꯀꯛꯊꯠꯈ꯭ꯔꯕꯅꯦꯕꯀꯣ
ꯎꯝ
ꯑꯗꯨꯃꯥꯏꯅ ꯇꯧꯔꯒ ꯑꯃꯨꯛꯀ ꯃꯥꯅ ꯀꯣꯜ ꯇꯧꯔꯛꯄ ꯀꯥꯟꯗ ꯑꯩꯒꯤ ꯀꯣꯜꯁꯦ ꯁꯨꯝ ꯇꯠ ꯆꯠꯇ꯭ꯔꯦ ꯍꯥꯏꯌꯦ ꯁꯨꯡꯌꯥ ꯌꯥꯗ꯭ꯔꯦ ꯍꯥꯏꯌꯦꯕ
ꯎꯝ
ꯋꯥꯔꯤ ꯅꯨꯡꯉꯥꯏꯕ ꯀꯥꯟꯁꯤꯗ ꯑꯃꯨꯛ ꯀꯃꯥꯅ ꯍꯧꯖꯤꯛ ꯇꯧꯔꯛꯀꯦ ꯍꯥꯏꯌꯦ ꯃꯁꯦ ꯂꯩꯁꯥ ꯎꯝ ꯅꯨꯄꯤꯅꯦꯕꯀꯣ ꯌꯥꯝ ꯅꯨꯡꯉꯥꯏꯌꯦ ꯃꯥꯒ ꯋꯥꯔꯤ ꯁꯥꯟꯅꯕꯁꯦ ꯑꯗꯨꯒ ꯑꯩꯅ ꯑꯗ ꯅꯨꯄꯤ ꯑꯃꯒ ꯑꯃꯨꯛꯀ ꯋꯥꯔꯤ ꯁꯥꯟꯅꯕꯗꯨ ꯃꯥꯗꯨ ꯌꯨꯝ ꯄꯥꯟꯈ꯭ꯔꯕꯅꯦꯕ ꯃꯥꯗꯨ ꯀꯣ ꯍꯧꯖꯤꯛꯇꯤ ꯑꯁꯤ ꯋꯥꯔꯤ ꯁꯥꯟꯅꯁꯦ ꯑꯗꯨꯒ ꯍꯣꯔꯦꯟꯗꯤ ꯑꯗꯨꯒꯤ ꯑ ꯍꯣꯁꯇꯦꯜ ꯂꯩꯕꯒꯤ ꯃꯑꯣꯡꯗ ꯏꯕꯥꯅꯤꯁꯦ ꯌꯥꯝ ꯈꯪꯅꯔꯒ ꯏꯃꯥꯟꯅꯕꯤꯒꯤ ꯇꯥꯏꯞꯇ ꯑꯗꯨꯃꯥꯏꯅ ꯋꯥꯔꯤ ꯁꯅꯁꯤ ꯀꯥꯏꯅ ꯣ ꯖꯗꯖꯗꯦ ꯑꯗꯨꯃꯥꯏꯅ ꯇꯧꯕꯒꯤ ꯏꯕꯥꯅꯤꯁꯦ ꯊꯧ
ꯌꯥꯥ ꯆꯅꯦꯦ ꯑꯦꯗꯤ ꯅꯨꯄꯥ ꯅꯨ ꯑꯩꯗꯤ ꯅꯨꯄꯤꯒ ꯋꯥꯔꯤ ꯁꯥꯟꯅꯗꯦ ꯅꯨꯄꯥ ꯈꯛꯇꯅꯦ
ꯑꯩꯗꯤ ꯅꯨꯄꯥ ꯅꯨꯄꯤꯒ ꯑꯗꯨꯝ ꯁꯥꯟꯅꯩ ꯅꯨꯄꯤꯒ ꯑꯗꯨꯝ ꯁꯥꯟꯅꯕꯁꯨ ꯑꯗꯨꯝ ꯅꯨꯡꯉꯥꯏꯕꯁꯨ ꯃꯤ ꯌꯥꯎꯋꯦ
ꯅꯨꯄꯥ ꯑꯃ ꯅꯨꯡꯉꯥꯏꯕ ꯑꯃ ꯌꯥꯎꯔꯤꯌꯦ
ꯍꯦꯡ
ꯉꯔꯥꯡꯁꯨ ꯇꯠꯅ ꯍꯥꯏꯔꯛꯅꯦ ꯑꯩꯅ ꯇꯠꯂꯤ ꯍꯥꯏꯕꯀꯣ
ꯑꯣ ꯅꯛꯁꯨ ꯅꯆꯤꯟ ꯀꯟꯕꯒꯤ ꯑꯣꯏꯔꯝꯅꯤ
ꯍꯦꯟꯅꯥ
ꯑꯗꯨ ꯅꯪꯒꯤ ꯅꯃꯥꯟꯅꯕꯤꯗꯣ ꯅꯪꯅ ꯀꯟ ꯀꯟꯅ ꯋꯥꯔꯤ ꯁꯥꯔꯒ ꯂꯩꯀꯥꯟꯗ ꯃꯥꯁꯦ ꯇꯨꯝꯕ ꯅꯨꯡꯉꯥꯏꯔꯣꯏꯕ
ꯍꯣꯏ ꯃꯥꯅꯦ ꯑꯗꯨ ꯃꯥꯁꯨ ꯑꯗꯨꯝ ꯕꯣꯜꯒꯨꯝꯕ ꯌꯦꯡꯕꯅꯤꯗ
ꯍꯣꯏ ꯕꯣꯜ ꯌꯦꯡꯉꯗꯤ ꯀꯥꯏꯗꯦꯕꯣ
ꯍꯣꯏ
ꯃꯥꯗꯤ ꯀꯅꯥ ꯁꯞꯄꯣꯔꯠ ꯇꯧꯒꯦꯕ
ꯑ ꯉꯔꯥꯡꯗꯤ ꯀꯔꯤꯅꯣ ꯑꯥꯔꯖꯦꯟꯇꯤꯅꯥ ꯁꯞꯄꯣꯔꯠ ꯇꯧꯅꯦꯕꯀꯣ ꯑꯥꯔꯖꯦꯟꯇꯤꯅꯥ ꯁꯞꯄꯣꯔꯠ ꯀꯥꯎ ꯇꯧꯔꯒ ꯃꯥꯟꯅꯒꯦ ꯍꯥꯏꯕ ꯈꯪꯕ꯭ꯔꯥ ꯏꯪꯂꯦꯟꯅ ꯒꯣꯜ ꯑꯃ ꯁꯟꯈ꯭ꯔꯕ ꯑꯩꯗꯤ ꯑꯔꯖꯦꯟꯇꯤꯅꯥ ꯅꯠꯇꯦꯀꯣ ꯏꯪꯂꯦꯟꯅꯤꯀꯣ ꯅꯪ ꯀꯅꯥ ꯁꯄꯣꯔꯠ ꯇꯧꯅꯤ ꯑꯩꯉꯣꯟꯗ ꯇꯧꯁꯤꯜꯂꯦꯕ ꯑꯗꯩ ꯑꯩꯅ ꯑꯩꯗꯤ ꯑꯥꯔꯖꯦꯟꯇꯤꯅꯥꯅꯦ ꯍꯣꯡꯉꯣꯏ ꯍꯥꯏꯕ ꯍꯣꯡꯉꯣꯏꯗ꯭ꯔꯥ ꯅꯃꯛ ꯀꯟ ꯀꯟꯅ ꯍꯥꯏꯔꯦ ꯑꯩꯅ ꯍꯣꯡꯉꯦ ꯍꯥꯏꯕ ꯑꯗꯨꯒ ꯂꯥꯁꯇꯨꯗꯤ ꯃꯥꯁꯨ ꯑꯥꯔꯖꯦꯟꯇꯤꯅꯥꯗ ꯁꯞꯄꯣꯔꯠ ꯇꯧꯔꯤꯅꯦꯕ ꯃꯆꯟꯅ ꯈꯛꯇꯨꯅꯦꯕ
ꯍꯥꯌꯕꯥ
ꯎꯝ ꯑꯩꯗꯤ ꯌꯦꯡꯗꯦ ꯉꯔꯥꯡꯗꯣ ꯑꯩꯅ ꯌꯦꯡꯕ ꯀꯥꯟꯗ ꯃꯣꯏꯁꯦ ꯄꯣꯒꯦ ꯄꯣꯒꯦ ꯑꯗꯨꯝ ꯇꯧꯕꯒꯤꯦ ꯑꯩ ꯀꯤꯖꯕꯒꯤ ꯌꯦꯡꯗꯕꯅꯦ
ꯍꯣꯏ ꯐꯔꯁꯇꯕꯨꯗꯤ ꯔꯥꯐ ꯌꯥꯝ ꯇꯧꯋꯤꯀꯣ ꯉꯔꯥꯡꯒꯤ ꯕꯣꯜꯁꯦ ꯑꯗꯣ ꯑꯗꯨꯝ ꯑꯥꯐꯇꯔ ꯕ꯭ꯔꯦꯛꯇꯗꯤ ꯌꯥꯝ ꯅꯨꯡꯉꯥꯏꯔꯦ
ꯎꯝ
ꯃꯥꯒꯤ ꯍꯥꯏꯗꯤ ꯉꯝꯅꯤꯡꯕꯒꯤ ꯑꯃ ꯂꯩꯔꯤꯕꯀꯣ
ꯎꯝ
ꯑꯗꯨꯅꯔ ꯈꯪꯗꯦ ꯑꯗꯨꯝ ꯅꯨꯡꯉꯥꯏꯔꯦ ꯑꯗꯨꯒ ꯂꯥꯁ ꯀꯔꯤꯅꯣ ꯃꯤꯅꯤꯠ ꯇꯔꯥꯒꯨꯝꯕ ꯈꯛ ꯈꯛꯇꯅꯦ ꯋꯥꯠꯂꯤꯗꯣ ꯑꯗꯨꯗꯒꯤ ꯕꯣꯜ ꯁꯥꯟꯕꯅꯤꯅꯦ ꯑꯥꯔꯖꯦꯟꯇꯤꯅꯥꯁꯦ
ꯎ ꯃꯣꯏ ꯑ ꯑꯔꯖꯦꯟꯇꯤꯅꯥꯁꯦ ꯑꯗꯨꯝ ꯇꯧꯕꯅꯦ ꯅꯍꯥꯟꯁꯨ ꯑꯗꯨꯝ ꯇꯧꯔꯣꯏ ꯃꯣꯏꯗꯣ ꯑꯗꯨꯝ ꯇꯧꯕꯅꯦ
ꯑꯗꯣ ꯏꯃꯥꯟꯅꯕꯤꯗꯣ ꯉꯔꯥꯡꯁꯨ ꯇꯧꯔꯛꯑꯦꯕꯀꯣ ꯑꯩꯗꯤ ꯌꯦꯡꯅꯤꯡꯗ꯭ꯔꯦꯗ ꯅꯪ ꯌꯦꯡꯈꯤꯒꯗ꯭ꯔꯥ ꯍꯌꯦꯡ ꯑꯗꯣ ꯍꯣꯏ ꯑꯦ ꯑꯩꯗꯤ ꯌꯦꯡ ꯌꯦꯡꯒꯅꯤ ꯍꯥꯏꯕ ꯃꯣꯏ ꯒꯣꯜ ꯆꯜꯂꯔꯣꯏ ꯃꯇꯝ ꯌꯧꯔꯦ ꯌꯦꯡ ꯌꯦꯡꯕ ꯆꯁꯦ ꯍꯥꯏꯅ ꯍꯥꯏꯕꯀꯣ ꯑꯗ ꯑꯩꯅ ꯑꯗꯨꯝ ꯑꯁ ꯈꯪꯗꯦ ꯇꯨꯝꯅꯤꯡꯉ ꯇꯨꯝꯖꯧ ꯑꯩꯗꯤ ꯌꯦꯡꯒꯅꯤꯅ ꯌꯦꯡꯕ ꯃꯥ ꯍꯥꯏꯔꯛꯄꯗ ꯒꯣꯜ ꯆꯜꯂꯦꯕ ꯑꯗꯨꯗꯗꯤ ꯏꯕꯥꯅꯤ ꯑꯗꯨꯝ ꯌꯦꯡꯕ ꯍꯧꯔꯦ
ꯅꯨꯡꯉꯥꯏꯕꯅꯦ
ꯑꯔꯖꯦꯟꯇꯤꯅꯥꯒꯤ ꯄ꯭ꯂꯦꯁꯤꯁꯨ ꯅꯨꯡꯉꯥꯏꯌꯦ ꯃꯤꯒꯤ ꯋꯥꯈꯟꯗ ꯑꯩꯗꯤ ꯉꯝꯃꯣꯏꯗ꯭ꯔꯥ ꯍꯥꯏꯔꯒ ꯌꯥꯝ ꯄꯥꯈꯠꯍꯜꯂꯦꯕ
ꯑꯁ ꯉꯔꯥꯡ ꯃꯦꯁꯤꯅ ꯒꯣꯜ ꯄꯥꯁ ꯇꯧꯔꯛꯄꯩꯗꯣ ꯊꯤ ꯅꯨꯡꯉꯥꯏꯕꯅꯦꯍꯦ
ꯑꯗꯨꯗꯣ ꯕꯥꯏꯔꯦꯜ ꯆꯠꯂꯒ ꯂꯩꯌꯦꯅꯦ ꯍꯧꯖꯤꯛ
ꯍꯣꯏ ꯕꯔꯦꯜ ꯆꯅꯤ
ꯑꯩꯗꯤ ꯌꯦꯡꯗꯕꯅꯦ ꯅꯣꯏ ꯃꯣꯏꯅ ꯉꯔꯥꯡ ꯂꯤꯦꯞꯄꯗꯨꯣ ꯐꯨꯔꯤꯠ ꯑꯃꯨꯕ ꯍꯥꯞꯄ꯭ꯔꯣ
ꯐꯨꯔꯤꯠ ꯕ꯭ꯂꯨ ꯀꯂꯔ ꯀꯣ
ꯑꯣ ꯑꯃꯨꯕ ꯍꯥꯞꯄ꯭ꯔꯥ ꯍꯥꯏꯔꯒ ꯑꯃꯨ ꯕ꯭ꯂꯨ ꯀꯂꯔ ꯍꯥꯏꯌꯦ
ꯑꯃꯨꯕꯗꯤ ꯅꯠꯇꯦꯗꯅ
ꯎ ꯍꯣꯏ ꯍꯥꯞꯄ꯭ꯔꯥ ꯍꯥꯏꯕ ꯋꯥꯅꯦ ꯍꯥꯏꯗꯤ ꯎꯝ ꯉꯁꯤꯒꯤ ꯄꯂꯦꯗꯨꯗꯤ ꯅꯍꯥꯟꯒꯤ ꯂꯥꯏ ꯍꯥꯞꯄꯗꯣ ꯑꯗꯨꯒꯨꯝꯕ ꯉꯥꯛꯇ ꯎꯕ
ꯎꯝ ꯎꯝ
ꯕ꯭ꯂꯨꯗ ꯍꯥꯞꯇꯕꯤꯗ ꯅꯍꯥꯟꯒꯤ ꯈꯛꯇ ꯑꯗꯨꯝ ꯊꯣꯛꯂꯛꯄꯒꯤ ꯍꯪꯕ ꯋꯥꯅꯤꯗ ꯉꯔꯥꯡꯒꯤ ꯑꯣꯏꯖꯥꯂꯥꯅ ꯍꯥꯏꯗꯤ ꯉꯔꯥꯡꯗꯤ ꯑꯩꯗꯤ ꯌꯦꯡꯗꯕꯅꯤꯅ
ꯍ ꯍꯣꯏ
ꯌꯦꯡꯕꯁꯦ ꯀꯤꯖꯕ ꯍꯥꯏꯇꯥꯔꯦ
ꯑꯗꯨꯝ ꯌꯦꯡꯉ ꯀꯩꯅꯣ
ꯅꯍꯥꯟ ꯑꯩꯈꯣꯏꯅ ꯇꯨ ꯊꯥꯎꯖꯟ ꯇ꯭ꯋꯦꯟꯇꯤ ꯇꯨꯗꯁꯨ ꯏꯕꯥꯅꯤ ꯌꯦꯡꯕꯗꯣ ꯑꯗꯨꯗꯁꯨ ꯑꯗꯨꯃꯥꯏꯅ ꯇꯧꯕꯅꯦꯕ ꯍꯥ